ꯑꯥ ꯇꯥꯕ꯭ꯔꯣ ꯀꯩꯗꯧꯔꯤꯒꯦ ꯍꯧꯖꯤꯛ
ꯀꯩꯝ ꯇꯧꯗꯦ ꯁꯨꯝ ꯐꯝꯃꯝꯕꯅꯦ ꯅꯪꯗꯤ
ꯑꯩꯁꯨ ꯁꯨꯝ ꯐꯝꯃꯝꯕꯅꯦ ꯆꯥꯛ ꯆꯥꯔꯕꯣ
ꯆꯥꯔꯦ ꯅꯪ ꯅꯪ ꯅꯪ ꯅꯪꯗꯤ ꯀꯩ ꯌꯦꯟꯁꯥꯡ ꯆꯥꯔꯒꯦ
ꯑ ꯀꯥꯡꯁꯣꯏ ꯑꯗꯣ ꯎꯅꯗꯕꯁꯨ ꯀꯨꯏꯔꯦ ꯑꯝꯇꯪ ꯀꯣꯏꯕ ꯆꯠꯂꯨꯁꯤꯗꯅ
ꯌꯥꯏꯌꯦ ꯌꯥꯏꯌꯦ ꯀꯣꯏꯕ ꯆꯠꯂꯨꯁꯦ ꯀꯥꯏꯗ ꯆꯠꯂꯨꯁꯦ ꯍꯥꯏꯅꯣ
ꯑꯩꯈꯣꯏ ꯃꯅꯤꯄꯨꯔꯒꯤ ꯑꯁꯨꯛ ꯐꯖꯔꯑ ꯂꯣꯛꯇꯥꯛ ꯂꯩꯁꯤꯗꯤ ꯁꯤꯗ ꯆꯠꯂꯨꯁꯤ
ꯌꯥꯏꯌꯦ ꯌꯥꯏꯌꯦ ꯃꯣꯏꯒꯤ ꯂꯣꯛꯇꯥꯛꯇꯒꯤ ꯉꯥꯒ ꯐꯥꯔꯒ ꯆꯥꯛ ꯑꯃ ꯆꯥꯔꯨ ꯌꯥꯏꯅꯦ ꯑꯗꯨꯗꯤ
ꯑꯥꯎ ꯆꯥꯔꯨꯁꯦ
ꯀꯩ ꯅꯨꯃꯤꯠꯇ ꯆꯠꯂꯨꯁꯤ ꯍꯥꯏꯅꯣ
ꯍꯌꯦꯡ ꯍꯦꯛꯇ ꯆꯠꯂꯁꯤꯔꯣ
ꯌꯥꯏꯌꯦ ꯌꯥꯏꯌꯦ ꯁꯨꯇꯤꯁꯨ ꯂꯩꯕꯅꯤꯅ
ꯎꯝ ꯑꯗꯣ ꯅꯪꯁꯨ ꯃꯤ ꯈꯔ ꯍꯧꯔꯛꯑꯣ ꯑꯩꯁꯨ ꯍꯧꯔꯛꯑꯒꯦ ꯑꯗꯨꯒ ꯄꯨꯟꯅ ꯆꯠꯂꯨꯔꯁꯤ
ꯌꯥꯏ
ꯀꯩꯀꯩ ꯏꯟꯁꯥꯡ ꯆꯥꯎꯁꯦ ꯍꯥꯏꯅꯣ ꯑꯗ
ꯄ ꯀꯩ ꯌꯦꯟꯁꯥꯡ ꯆꯥꯎꯁꯦ ꯍꯥꯏꯅꯣ
ꯑꯥꯗ ꯑꯐ ꯑꯐꯥꯕ ꯉꯥ ꯆꯥꯔꯗꯤ
ꯅꯪꯕꯨ ꯉꯥ ꯐꯥꯕ ꯍꯩꯒꯗ꯭ꯔꯣ
ꯉꯥ ꯐꯥꯕꯁꯦ ꯗꯥꯎꯗꯁꯨ ꯂꯩꯔꯦ ꯑꯗꯨꯗꯨꯅ ꯑꯥꯗ ꯉꯥ ꯐꯥꯔꯒꯅ ꯉꯥ ꯆꯥꯔꯦ
ꯄ
ꯑꯐꯥ ꯑꯐꯥꯕ ꯆꯥꯔꯗꯕꯅꯤ ꯐꯥꯗ꯭ꯔꯒꯅ ꯊꯨꯝꯒ ꯆꯥꯛꯀ ꯅꯥꯝꯃꯥ ꯆꯥꯔꯦ
ꯍ
ꯍꯧꯖꯤꯛꯁꯤꯕꯨ ꯀꯩ ꯃꯥꯊꯦꯜꯅꯣ
ꯁꯥꯕꯅꯤꯅ ꯀꯥꯡꯁꯣꯏꯅ ꯍꯥꯎꯋꯤꯗ ꯅꯪꯗꯤ ꯀꯩꯅ ꯍꯥꯎꯔꯤꯒꯦ
ꯍꯧꯇ꯭ꯔꯣ
ꯍꯥꯎꯋꯤ ꯁꯕꯥꯁꯤꯗ ꯑꯗꯨꯗꯨꯅ ꯆꯥꯅꯤꯡꯉꯤ ꯀꯩ ꯀꯩ ꯍꯣꯠꯅꯔꯤꯒꯦ ꯍꯧꯖꯤꯛꯇꯤ
ꯎꯝ ꯍꯧꯖꯤꯛ ꯑꯦꯛꯖꯥꯝ ꯈꯔ ꯈꯔ ꯇꯥꯔꯒ ꯊꯕꯛꯀꯤ ꯑꯗꯣ ꯈꯔ ꯌꯦꯡꯉꯤ ꯈꯪꯗꯤ ꯀꯩꯀꯩ ꯇꯧꯔꯤꯒꯦ
ꯀꯩꯁꯨ ꯊꯣꯏꯗꯣꯛꯄ ꯇꯧꯗꯦ ꯁꯨꯝ ꯄꯪꯂꯩ ꯂꯩꯔꯤ
ꯃꯣꯏꯒꯤ ꯍꯟꯗꯛ ꯊꯕꯛ ꯌꯥꯝ ꯀꯧꯔꯤꯗꯣ ꯈꯔ ꯈꯔ ꯌꯦꯡꯁꯤꯜꯂꯨꯅꯦ
ꯈꯜꯂꯤꯕꯅꯤ ꯌꯦꯡꯁꯤꯟꯁꯤꯔꯅ
ꯍꯟꯗꯛꯀꯤ ꯅꯣꯡ ꯏꯁꯤꯡꯒꯤ ꯐꯤꯕꯝꯗꯤ ꯀꯃꯥꯏꯅ ꯇꯧꯒꯦ
ꯇꯥꯗꯦꯗ ꯅꯣꯡꯁꯦ ꯃꯪꯗꯤ ꯃꯪꯉꯒ ꯑꯗꯨꯝ ꯎꯝ ꯎꯝ ꯇꯥꯗ ꯇꯥꯗ ꯑꯗꯨꯝ ꯂꯣꯏꯈ꯭ꯔꯦ ꯏꯀꯪ ꯊꯣꯛꯇꯣꯔꯦ
ꯑꯗꯨꯅꯦ ꯑꯩꯁꯨ ꯉꯛꯏꯅꯤꯅꯦ ꯅꯣꯡꯁꯤꯅ ꯃꯨꯁꯨꯛ ꯃꯨꯁꯨꯛ ꯃꯨꯕꯩ ꯃꯪꯉꯒ ꯑꯃꯨꯛ ꯀꯩ ꯍꯥꯢꯅꯤ ꯅꯨꯡꯁꯥ ꯁꯕꯥꯁꯤ
ꯎꯝ
ꯍꯜꯂꯣ ꯍꯜꯂꯣ
ꯇꯥꯢꯌꯦ ꯀꯩ ꯍꯥꯏꯕꯅꯣ
ꯍꯌꯦꯡꯒꯤꯗꯣ ꯀꯩꯀꯩ ꯄꯨꯁꯦ ꯍꯥꯏꯅꯣ
ꯑꯗꯨꯝ ꯍꯩ ꯔꯥ ꯒ꯭ꯌꯥꯁ ꯅꯣꯡ ꯑꯥꯗ ꯊꯣꯡꯉꯨꯅꯕ ꯈꯔ
ꯒ꯭ꯌꯥꯁꯇꯤ ꯃꯣꯏ ꯑꯥꯗ ꯂꯩꯔꯝꯒꯅꯤꯌꯦ ꯆꯦꯡꯒꯨꯝꯕ ꯄꯨꯒꯗ꯭ꯔꯥ ꯅꯠꯇ꯭ꯔꯥ ꯆꯦꯡꯒ
ꯆꯦꯡꯗꯤ ꯂꯩꯔꯝꯃꯣꯏꯗ ꯒ꯭ꯌꯥꯁ ꯂꯩꯔꯁꯨ ꯄꯨꯕꯅ
ꯍꯣꯏ ꯑꯗꯨꯃꯥꯏꯅ ꯍꯣꯏ ꯈꯔ ꯈꯔ ꯍꯟꯈꯤꯕꯅꯗꯤ ꯐꯩ ꯇꯝ ꯉꯝꯗꯦꯕ
ꯍꯤꯒ ꯇꯣꯡꯁꯤꯀꯣ ꯍꯌꯦꯡ
ꯍꯤꯖꯦ
ꯇꯥꯕ꯭ꯔꯣ
ꯃꯣꯏ ꯇꯥꯏ ꯇꯥꯏ ꯃꯣꯏ ꯍꯤꯗꯣ ꯑꯃ ꯃꯆꯥ ꯑꯁꯥꯡꯕꯗꯣ ꯃꯃꯤꯡ ꯀꯩ ꯀꯧꯀꯦ ꯀꯥꯎꯈ꯭ꯔꯦ ꯑꯗꯨ
ꯄꯣꯠꯇꯨꯔꯣ ꯑꯁꯥꯡꯕꯕꯨ ꯀꯩꯅꯣ
ꯑꯁ ꯍꯤꯗ ꯀꯩ ꯀꯩ
ꯍꯤ ꯍꯥꯏꯖꯇꯤ
ꯍꯥꯥ
ꯍꯤ ꯑꯗꯨꯝ ꯀꯧꯗ꯭ꯔꯣ
ꯍꯤ ꯀꯧꯗꯦ ꯀꯧꯔꯦ ꯃꯃꯤꯡꯒ ꯂꯣꯏ ꯀꯥꯎꯈ꯭ꯔꯦ ꯃꯣꯏꯒꯤ ꯃꯤꯡ ꯃꯦꯆꯤꯟ ꯎꯗꯣ ꯑꯩꯈꯣꯏꯁꯨ ꯌꯥꯗꯣꯏꯅꯤꯅ
ꯑꯗꯨꯅ ꯑꯗꯨ ꯇꯣꯡꯕꯅ ꯐꯠꯇ꯭ꯔꯣ
ꯑꯗꯨꯏꯗꯨꯅ ꯐꯩꯌꯦ ꯌꯥꯝ ꯊꯨꯅꯁꯨ ꯌꯧꯕ
ꯆꯥꯛ ꯆꯥꯔꯕꯣ
ꯑꯥ ꯍ ꯃꯊ ꯄ ꯀꯥ
ꯅꯣꯏ ꯏꯃꯥ ꯅꯣꯏꯗꯥꯎ ꯅꯨꯡꯉꯥꯢꯖꯠꯂꯣ ꯅꯨꯡꯉꯥꯏꯔꯤ ꯖꯥꯠꯂꯣ ꯅꯥ ꯅꯥ ꯌꯦꯛꯇꯦꯀꯣ
ꯎ ꯅꯥꯗꯦ
ꯃꯣꯏꯗ ꯑꯩꯅ ꯅꯨꯡꯉꯥꯏꯔꯤꯕ ꯅ
ꯑꯩ ꯍꯥꯏꯒꯦ ꯅꯣꯏꯒꯤꯗꯤ ꯅꯥꯗꯕ꯭ꯔꯣ
ꯍꯥ
ꯅꯣꯏ ꯃꯃꯥ ꯍꯣꯏ ꯕꯕꯥ ꯍꯣꯏꯗꯤ ꯅꯥꯗꯕ꯭ꯔꯣ
ꯑꯩꯈꯣꯢꯁꯦ ꯑ ꯑꯩꯈꯣꯏ ꯃꯥꯕꯨꯗꯤ ꯃꯥꯒꯤ ꯍꯥꯟꯅꯨꯔꯛ ꯈꯔ ꯈꯔ ꯅꯥꯢ ꯑꯗꯣ ꯈꯣꯏ ꯕꯥꯖꯨ ꯅꯥꯕ ꯍꯥꯏꯖꯦ ꯌꯥꯝ ꯀꯟꯅ ꯍꯥꯏꯕꯗꯤ ꯌꯥꯗꯦꯗ ꯅꯥꯕ ꯍꯥꯏꯖꯦ ꯃꯣꯏ ꯁꯨꯝ ꯑꯣꯏꯁꯜꯂꯛꯑꯕꯗꯣ ꯃꯉꯥꯏꯔꯦ ꯌꯥꯝ ꯀꯟꯅ ꯌꯥꯝ ꯊꯣꯏꯗꯣꯛꯄ ꯅꯠꯇꯦꯗ
ꯎꯝ ꯐꯩ ꯐꯩ ꯑꯩꯁꯨ ꯑꯝꯇ ꯂꯥꯛꯀꯦ ꯇꯧꯕꯅꯦ ꯅꯣꯏꯗ
ꯂꯥꯛꯑꯣ ꯂꯥꯛꯑꯣ ꯆꯥꯛ ꯑꯝ ꯆꯥꯖꯦ ꯀꯔꯤ ꯌꯟꯁꯥꯡ ꯊꯣꯛ
ꯍꯣꯏ ꯍꯌꯦꯡ ꯂꯣꯛꯇꯥꯛ ꯍꯜꯂꯛꯑꯒ ꯑꯣꯛ ꯆꯥꯥꯖꯦ
ꯌꯥꯏ ꯎꯝ ꯁꯥꯒ ꯁꯥꯕꯅꯦ ꯑꯣꯛ ꯇꯨꯝꯒ ꯆꯥꯔꯗꯤ ꯑꯗꯥꯏꯅ
ꯁꯥꯔꯁꯨ ꯑꯗꯨꯝ ꯍꯥꯎꯏ ꯀꯩꯅꯣ
ꯑꯥ ꯍꯌꯦꯡꯗꯣ ꯀꯣꯏꯔꯒ ꯍꯜꯂꯛꯑꯦ ꯌꯨꯝꯗ ꯑꯃꯨꯛ ꯆꯕꯥ ꯅꯣꯡꯃꯥꯒꯤ ꯑꯥꯛꯑꯒꯦ
ꯍꯌꯦꯡ ꯀꯣꯏꯔꯣ ꯅꯣꯡꯃ ꯑꯣꯢꯅ ꯅꯣꯡꯃ ꯂꯥꯛꯑꯒꯦ
ꯍꯣꯏ ꯍꯣꯏ ꯍꯣꯏ ꯀꯥꯏꯗꯦꯗ ꯀꯥꯏꯗꯦꯗ ꯍꯌꯦꯡ
ꯑꯗꯨꯒ
ꯍꯥꯌꯦꯡꯗꯤ ꯍꯜꯂꯛꯄꯗ ꯅꯨꯃꯤꯠ ꯇꯥꯔꯅꯤ ꯂꯝ ꯂꯥꯞꯄꯤ ꯆꯠꯇꯣꯏꯁꯦ
ꯆꯨꯝꯃꯦ ꯆꯨꯝꯃꯦ ꯑꯗꯨꯕꯨꯗꯤ ꯑꯗꯨꯗꯨꯅ ꯍꯌꯦꯡꯗꯣ ꯍꯜꯂꯛꯑꯒ ꯑꯗꯨꯝ ꯌꯨꯝ ꯌꯨꯝꯗ ꯆꯪꯅꯔꯒ ꯎꯝ ꯑꯩ ꯑꯗꯨꯝ ꯍꯥꯏꯔꯛꯑꯒꯦ ꯑꯩꯈꯣꯏꯗ ꯆꯥꯕꯩ ꯅꯨꯃꯤꯠꯀꯤꯗꯣ
ꯌꯥ ꯍꯣꯏ ꯑꯗꯨꯃꯥꯏ ꯍꯥꯏꯅꯔꯁꯤ
ꯑꯣꯛꯇꯣ ꯅꯪ ꯊꯣꯡ ꯇꯥꯕꯅꯤꯀꯣ
ꯊꯣꯡꯒꯦ ꯊꯣꯡꯒꯦ
ꯁꯤꯔꯥꯏꯈꯣꯡ ꯃꯣꯔꯣꯛꯁꯨ ꯈꯔ ꯂꯩꯕꯅꯦ ꯑꯗꯨꯒ ꯇꯧꯔ ꯊꯣꯡꯉꯁꯦ
ꯎꯝ ꯅꯩꯊꯔꯁꯦ ꯑꯣꯛꯇ ꯑꯗꯨ ꯅꯨꯃꯤꯠꯇꯨꯗ ꯑꯃꯨꯛ
ꯑ
ꯅꯣꯏꯔꯣꯝꯗꯤ ꯀꯌꯥꯝ ꯌꯥꯝ ꯁꯥꯔꯤ
ꯑꯈꯣꯏꯗꯤ ꯐꯖꯅ ꯁꯥꯏ ꯇꯧꯏꯔꯁꯤ ꯀꯃꯥꯏꯅ ꯇꯧꯔꯤꯅꯣ ꯈꯪꯗꯦ
ꯁꯤꯒꯤ ꯇꯧꯋꯤ ꯅꯨꯡꯁꯥ ꯈꯨꯁꯥꯁꯦ
ꯁꯤꯗꯤ ꯁꯤꯒꯤꯁꯤ ꯈꯔ ꯐꯔ ꯁꯤꯒꯤꯁꯤ ꯍꯟꯗꯛꯀꯤ ꯏꯪꯊꯝꯊꯥꯁꯤ ꯏꯪ ꯈꯪꯗꯦꯅꯦ
ꯏꯪꯒꯗꯧ ꯃꯥꯜꯂꯛꯇ꯭ꯔꯦ ꯅꯨꯡꯁꯥ ꯈꯨꯠꯁꯥꯁꯤꯗ
ꯑꯗꯣ ꯑꯥ ꯍꯌꯦꯡꯗꯣ ꯄꯥꯎ ꯐꯥꯎꯅꯔꯁꯦ
ꯑꯥ ꯐꯥꯎꯅꯔꯁꯦ ꯊꯝꯃꯒꯦꯀꯣ
ꯍꯣꯏ ꯍꯣꯢ ꯊꯝ